ꯑꯩꯅ ꯉꯥꯡꯕꯁꯦ ꯇꯥꯕ꯭ꯔꯣ
ꯍꯣꯏ ꯇꯥꯏꯌꯦ ꯅꯪ ꯀꯩꯗꯧꯔꯝꯃꯤꯅꯣ
ꯌꯥꯝ ꯄꯤꯛꯅ ꯇꯥꯏꯌꯦ ꯅꯪꯅ ꯉꯥꯡꯕꯗꯣ
ꯀꯩꯗꯧꯔꯝꯃꯤꯅꯣ ꯇꯥꯕ꯭ꯔꯥ
ꯑꯣ ꯑꯣ ꯇꯥꯔꯦ ꯇꯥꯔꯦ ꯇꯥꯔꯦ ꯑꯩꯁꯤꯔꯣ ꯆꯝꯐꯨꯠꯀꯤ ꯃꯄꯣꯠ ꯁꯣꯏꯔꯝꯕꯅꯤ
ꯅꯪ ꯆꯝꯐꯨꯠ ꯈꯛꯇ ꯆꯥꯗꯣꯏꯔꯣ ꯑꯇꯣꯞꯄ ꯆꯥꯔꯔꯣꯏ
ꯑꯧ ꯉꯁꯥꯏꯅꯦ ꯄꯔꯥꯊꯥꯗꯣ ꯃꯌꯥꯝ ꯆꯥꯖꯤꯜꯂꯨꯕꯒꯤ ꯄꯨꯛꯁꯦ ꯍꯧꯖꯤꯛꯁꯨ ꯊꯜꯂꯦ ꯑꯗꯨꯅ ꯆꯝꯐꯨꯠ ꯆꯥꯔꯅꯤ ꯍꯣꯔꯦꯟ ꯂꯥꯝꯗ ꯂꯥꯝꯃꯛꯑꯒꯅ ꯃꯦꯒꯤ ꯍꯧꯕ꯭ꯔꯥ ꯀꯩꯅꯣ ꯑꯗꯨꯃꯥꯏꯅ ꯇꯧꯔꯅꯤ ꯇꯣꯔꯕꯣꯠ ꯅꯠꯇꯕ ꯈꯣꯡꯗ꯭ꯔꯨꯝꯁꯤꯁꯨ ꯂꯤꯕꯅ ꯂꯣꯏꯔꯦ ꯃꯔꯨꯒꯥꯁꯦ ꯀꯥꯛ ꯀꯥꯛ ꯀꯥꯛ ꯂꯥꯎꯔꯦ ꯑꯩꯅꯥ ꯂꯩꯕ ꯍꯩꯕꯅꯤꯅ
ꯌꯥꯝ ꯀꯣꯝꯃꯦꯅꯦ ꯅꯪꯒꯤꯖꯤꯕꯣ
ꯃꯤꯅꯦ ꯍꯦꯄꯤꯔꯛꯄꯥ ꯄꯔꯣ ꯅꯪꯅ ꯍꯦꯛ ꯎꯕ꯭ꯔꯣ ꯍꯩꯅꯧꯗꯣ
ꯅꯠꯇꯦ ꯃꯤꯒꯤ ꯃꯤꯅ ꯍꯦꯛꯂꯛꯄ ꯑꯗꯨ ꯃꯥꯏ ꯇꯦꯕꯜꯗ ꯊꯝꯃꯝꯕ ꯗꯨꯒꯤ ꯑꯩꯅ ꯂꯧꯕ ꯆꯠꯄ ꯌꯥꯝ ꯍꯥꯏꯇ꯭ꯔꯥ ꯑꯣ ꯑꯣꯐ ꯇꯧꯔ ꯃꯥꯜꯂꯦ ꯑꯩꯅ ꯐꯦꯟꯁꯦ
ꯃꯣꯏ ꯐꯦꯟꯗ‌ꯣ ꯈꯔ ꯕꯦꯔꯥ ꯇꯧꯔꯝꯅꯤ ꯑꯗꯨꯅꯅꯦ
ꯑꯣꯛꯈꯔꯥꯎꯕꯗꯤ ꯆꯥꯖꯔꯦ ꯁꯥꯗꯕꯤꯗ
ꯀꯅ‌ꯣ ꯑꯃ ꯇꯧꯋꯤꯅꯦ
ꯑꯗꯨ
ꯑꯁ ꯑꯩꯒꯤ ꯈꯣꯡꯗ꯭ꯔꯨꯝꯁꯦ ꯍꯧꯖꯤꯛ ꯑꯩꯅ ꯑꯣꯛ ꯃꯇꯨꯝꯅꯤ ꯈꯜꯂꯒ ꯆꯥꯔꯅꯤ ꯃꯀꯛ ꯃꯀꯛ ꯀꯣ ꯑꯣꯛꯅꯤ ꯈꯜꯂꯒ ꯍꯣꯔꯦꯟ ꯕꯤꯠ ꯂꯩꯅ ꯍꯥꯎꯅ ꯍꯥꯎꯇ꯭ꯔꯒꯁꯨ ꯍꯥꯎꯋꯤ ꯈꯜꯂꯒ ꯑꯩꯅ ꯆꯥꯔꯅꯤ
ꯆꯥꯎ ꯆꯥꯎ ꯃꯁꯥ ꯐꯅꯕꯅꯦ
ꯀꯣꯏꯕꯒ ꯆꯠꯅꯤꯡꯗ꯭ꯔꯣ ꯍꯧꯖꯤꯛꯀꯥꯟꯁꯦ ꯃꯐꯝ ꯃꯐꯝꯗ
ꯆꯠꯅꯤꯡꯉꯦ ꯆꯠꯂꯨꯁꯦ ꯄꯩꯁꯥꯅ ꯂꯩꯇꯦ
ꯄꯩꯁꯥꯕꯨꯗꯤ ꯑꯩꯁꯨ ꯂꯩꯇꯦꯗ ꯍꯥꯏꯔꯤꯕ ꯑꯗꯨꯅꯤ ꯀꯣꯏꯕꯗꯤ ꯆꯠꯅꯤꯡ ꯄꯩꯁꯥ ꯂꯩꯇꯦ ꯗ꯭ꯔꯦꯁꯁꯨ ꯂꯩꯇꯦ
ꯑꯗꯨꯅꯦ ꯄꯩꯁꯥ ꯋꯥ ꯉꯥꯛꯇꯅꯦꯗ ꯍꯟꯗꯛꯁꯦ
ꯃꯥꯅꯦ ꯃꯥꯅꯦ ꯄꯩꯁꯥꯏ ꯋꯥꯔꯤ ꯉꯥꯛꯇꯅꯤ ꯗ꯭ꯔꯦꯁ ꯎꯔꯦ ꯄꯩꯁꯥ ꯑꯝꯇ ꯌꯥꯎꯗ꯭ꯔꯗꯤ ꯌꯥꯗꯦꯗꯣ ꯂꯩꯅꯤꯡꯉꯛꯏꯗꯣ ꯐꯖꯕꯁꯤ ꯁꯦꯠꯅꯤꯡꯉꯤꯗꯣ
ꯑꯗꯨꯅꯦ ꯑꯁ ꯅꯪꯗꯤ ꯂꯥꯏꯔꯤꯛꯀ ꯌꯥꯝ ꯄꯥꯏꯅ
ꯎꯝ ꯑꯁ ꯀꯥꯏ ꯂꯥꯏꯔꯤꯛꯀ ꯄꯥꯗꯦꯗ ꯀꯩꯁꯨꯛ ꯄꯥꯕ ꯃꯥꯟꯕꯅꯦ ꯐꯝꯃꯒ ꯐꯣꯟ ꯌꯦꯡꯕ ꯑꯗꯨꯒ
ꯑꯗꯨꯅꯦ ꯂꯣꯏ ꯇꯧꯅꯔꯤꯛꯏꯁꯦ ꯑꯗꯨ ꯃꯉꯥꯏ ꯑꯩꯁꯨꯅꯦ ꯆꯞ ꯃꯥꯟꯅꯩ
ꯉꯁꯤ ꯅꯨꯡꯗꯥꯡ ꯅꯪ ꯐꯨꯠꯕꯣꯜ ꯌꯦꯡꯉꯣꯏꯗ꯭ꯔꯣ
ꯀꯔꯤ
ꯉꯁꯤ ꯐꯨꯠꯕꯣꯜ ꯌꯦꯡꯉꯣꯏ
ꯑꯩ ꯐꯨꯠꯕꯣꯜ ꯁꯨ ꯌꯦꯡ ꯌꯦꯡꯗ꯭ꯔꯤꯌꯦ ꯅꯍꯥꯟ ꯌꯦꯛ ꯍꯧꯕꯗꯩ ꯀꯌꯥꯁꯨ ꯏꯟꯇꯔꯦꯁ ꯂꯩ ꯇꯕ ꯑꯩꯅ ꯑꯗꯒꯤ ꯌꯦꯡꯕꯝ ꯈꯣꯠꯄꯝꯖꯤꯖꯨ ꯈꯪꯗꯕ ꯑꯗꯨꯅ ꯑꯩ ꯀꯌꯥ ꯌꯦꯡꯗꯦ ꯑꯗꯨꯕꯨ ꯍꯟꯗꯛꯀꯤ ꯁꯨꯌꯦꯡ ꯌꯦꯡꯗꯦ ꯑꯗꯣ ꯍꯌꯦꯡ ꯗꯦꯠ ꯁꯤꯛꯁꯀꯤꯗꯨꯝꯗꯤ ꯌꯦꯡꯉꯅꯤ ꯗꯦꯠ ꯁꯤꯛꯁꯇ
ꯗꯦꯠ ꯁꯤꯛꯁꯇ ꯌꯦꯡꯉꯒ ꯃꯟꯗꯦ ꯁꯚꯦꯟ ꯑꯦꯛꯖꯥꯝ ꯅꯠꯇ꯭ꯔꯣ
ꯁꯚꯦꯟꯂꯣ ꯑꯣ ꯑꯣ ꯑꯣꯁ ꯑꯩꯗꯤ ꯁꯤꯛꯁ ꯃꯥꯜꯂꯨꯔꯦ ꯑꯗꯨꯗꯤ ꯌꯦꯡꯉꯒꯦꯅ ꯈꯜꯂꯦ
ꯑꯦꯛꯖꯥꯝꯗꯣ ꯇꯨꯝꯗꯕꯤꯗ ꯊꯥꯕ ꯆꯠꯀꯦ ꯍꯥꯏꯔꯨꯕ
ꯑꯧ ꯑꯗꯨꯒ ꯍꯣꯔꯦꯟ ꯑꯟꯁꯔꯗꯣ ꯆꯨꯝꯅ ꯆꯨꯝꯅ ꯈꯣꯠꯂꯝꯅꯕ ꯁꯣꯏꯌꯝ ꯊꯥꯕꯗ ꯑꯍ ꯆꯨꯁꯇꯣ ꯃꯤꯠ ꯅꯥ ꯎꯏꯁꯜꯂꯒ
ꯄꯡꯈꯟ ꯈꯟꯖꯜꯂꯝꯃꯣ ꯑꯁ ꯅꯪ ꯃꯤꯔꯔꯖꯤꯖꯨ ꯌꯥꯝ ꯅꯨꯡꯁꯤꯅ
ꯑꯩ ꯃꯥꯏꯒ ꯌꯥꯝ ꯆꯥꯟꯅꯕꯅꯦ ꯃꯥꯏ ꯄꯤꯛꯄꯒꯤ ꯑꯩꯅ ꯃꯤꯔꯔ ꯑꯄꯤꯛꯄ ꯑꯣꯏꯅ ꯂꯩꯕ
ꯎꯝ ꯌꯥꯏꯅꯦ ꯑꯗꯨꯁꯨ ꯅꯪꯒꯤ ꯗ꯭ꯔꯦꯁꯀꯨꯝꯕ ꯍꯥꯞꯄꯀꯥꯟꯗ ꯎꯕ ꯎꯒꯗ꯭ꯔꯣꯅꯦ ꯁꯤꯕꯣ
ꯎꯝ ꯍꯥꯟꯅ ꯑꯃ ꯑꯄꯥꯛꯄꯝ ꯂꯩꯔꯝꯕꯅꯦ ꯀꯥꯏꯒꯤꯕ ꯗꯩꯩ ꯑꯩꯕꯨ ꯂꯩꯗꯧ ꯇꯟꯗꯅ ꯑꯩꯅ ꯃꯆꯥ ꯑꯣꯏꯅ ꯂꯩꯔꯕꯅꯦ ꯈꯔ ꯊꯨꯒꯥꯏ ꯈꯣꯈꯥꯏꯕꯁꯤ ꯇꯧꯕꯅꯤꯅ
ꯑꯣ ꯈꯪꯗꯦ ꯃꯤꯁꯦ ꯋꯥꯔꯤ ꯁꯥꯐꯝꯒ ꯈꯪꯗꯦ ꯃꯊꯛꯇ ꯅꯪ ꯅꯃꯥꯟꯅꯕꯤ ꯑꯃ ꯂꯩꯍꯧꯕꯗꯨꯅ ꯅꯨꯡꯇꯤꯒꯤ ꯁꯥꯏ ꯀꯔꯤ ꯋꯥꯔꯤ ꯁꯥꯟꯅꯕꯅꯣ ꯈꯪꯗꯦ
ꯎꯝ ꯑꯁ ꯑꯩꯈꯣꯏ ꯍꯣꯁꯇꯦꯜꯒꯤ ꯆꯥꯛꯁꯤꯅ ꯀꯔꯝ ꯀꯥꯟꯗ ꯄꯤꯗꯣꯏꯅꯣ ꯈꯪꯗꯦ ꯗꯦꯠ ꯁꯤꯛꯁꯇꯩꯅ ꯁꯚꯦꯟꯗꯩꯗꯤ ꯄꯤ ꯍꯧꯔꯅꯤ ꯑꯁꯤ ꯅꯨꯄꯤꯁꯤꯁꯨꯕ ꯑꯗꯨꯝ ꯅꯍꯥꯟꯗꯅ ꯃꯥꯅ ꯄꯤꯔꯣꯏ ꯍꯥꯏꯔꯗꯤꯅꯦ ꯁꯝꯃꯔ ꯕ꯭ꯔꯦꯛ ꯊꯥꯔꯤꯉꯩ ꯃꯅꯨꯡꯗꯨꯗ ꯄꯤꯔꯣꯏꯗꯝꯅꯤ ꯍꯥꯏꯕ ꯑꯗꯨ ꯃꯥꯅ ꯄꯤꯔꯣꯏ ꯍꯥꯏ ꯑꯗꯨꯗꯅ ꯃꯤꯒꯤ ꯐꯣꯔꯠ ꯁꯦꯝꯒꯤ ꯑꯦꯛꯖꯥꯝ ꯂꯣꯏꯗ꯭ꯔꯤꯅ ꯃꯥꯅ ꯆꯥꯛꯇꯣ ꯄꯤꯔꯦ ꯑꯩꯈꯣꯏꯒꯤ ꯑꯦꯛꯖꯥꯝ ꯌꯧꯔꯛꯄꯁꯤꯗꯅ ꯋꯥꯔꯦꯅ ꯄꯤꯗ꯭ꯔꯤꯅꯦ ꯍꯥꯏꯕ ꯑꯗꯨꯒ ꯃꯣꯏ ꯑꯁꯣꯝꯒꯤ ꯍꯣꯁꯇꯦꯜ ꯅꯝꯕꯔ ꯏꯂꯚꯦꯟꯒꯤꯗꯤ ꯀꯩꯅꯣ ꯈꯔ ꯀꯝꯄ꯭ꯂꯦꯟ ꯇꯧꯅꯕ꯭ꯔꯥ ꯈꯪꯗꯦ ꯑꯗꯨꯗꯨꯒꯤ ꯄꯤꯈ꯭ꯔꯕꯅꯤ ꯃꯣꯏꯗꯤ ꯉꯔꯥꯡꯗꯩ ꯑꯩꯈꯣꯏ ꯁ꯭ꯋꯥꯏꯁꯤꯅ ꯀꯝꯄ꯭ꯂꯦꯟ ꯇꯧꯕꯤꯅꯕꯁꯨ ꯂꯩꯇꯕ ꯑꯩꯈꯣꯏꯒꯨꯝ ꯉꯥꯛꯇ ꯂꯩꯕꯩ ꯑꯄꯪꯕ ꯉꯥꯛ ꯂꯩꯗꯅ ꯁ꯭ꯋꯥꯏꯁꯤꯗ ꯇꯨꯃꯤꯟ ꯇꯨꯃꯤꯟꯅꯅꯦ ꯂꯩꯁꯦ
ꯑꯗꯨꯅꯦ ꯍꯥꯏꯔꯤꯁꯦ
ꯑꯩꯗꯤ ꯅꯍꯥꯟ ꯎꯝ
ꯅꯪ ꯅꯍꯥꯟ ꯀꯩꯗꯧꯏ ꯍꯥꯏꯕ
ꯑꯩ ꯅꯍꯥꯟ ꯅꯣꯡꯃ ꯑꯃ ꯁꯨꯝ ꯅꯨꯃꯤꯗꯥꯡ ꯋꯥꯀꯤꯡ ꯆꯠꯆꯕ ꯑꯗꯨꯗ ꯃꯥꯅ ꯀꯩꯅꯣ ꯀꯦꯌꯔ ꯇꯦꯀꯔꯗꯨꯅ ꯑꯩꯗꯨ ꯀꯧꯁꯤꯜꯂꯒ ꯆꯥꯛ ꯄꯤꯔꯣꯏ ꯈꯣꯠꯂꯣꯏꯗꯣ ꯒ꯭ꯔꯨꯞꯇ ꯊꯥꯒꯠꯀꯣꯅ ꯍꯥꯏꯕ ꯃꯥꯅꯗꯤ ꯑꯩꯅ ꯇꯥꯕꯅ ꯍꯣꯔꯦꯟ ꯆꯥꯛ ꯄꯤꯔꯔꯣꯏꯅ ꯒ꯭ꯔꯨꯞꯇ ꯃꯤ ꯑꯃꯅ ꯊꯥꯒꯠꯂꯛꯀꯅꯤ ꯍꯥꯏꯔ ꯇꯥꯔꯕ ꯑꯣꯟꯅꯅ ꯇꯥꯔꯕ ꯑꯗꯨꯗꯨꯒ ꯅꯍꯥꯟ ꯗꯦꯠ ꯊꯥꯔꯇꯤꯒꯤ ꯏꯚꯤꯅꯤꯡꯗꯨꯗꯀꯣ ꯋꯥꯟ ꯗꯦ ꯆꯥꯛꯄꯤꯔꯣꯏꯗ꯭ꯔꯤꯉꯗꯅ ꯑꯗꯨ ꯊꯥꯔꯇꯤꯒꯤ ꯏꯚꯤꯅꯤꯡꯗꯨꯗ ꯃꯥꯅ ꯀꯣꯜ ꯇꯧꯔꯒ ꯅꯪ ꯊꯥꯒꯠꯄ ꯊꯥꯒꯠꯇ꯭ꯔꯣ ꯅ ꯑꯩꯗꯤ ꯅꯦꯅꯦꯅ ꯃꯤ ꯑꯃꯅ ꯊꯥꯒꯠꯂꯛꯑꯅꯤ ꯍꯥꯏꯒꯨꯝ ꯇꯧꯋꯦꯅ ꯑꯗꯨꯃꯥꯏꯅ ꯊꯥꯒꯠꯇ꯭ꯔꯤꯅꯦ ꯅꯠꯇꯦ ꯅꯪꯉꯣꯟꯗꯗꯤ ꯊꯥꯒꯠꯂꯣ ꯍꯥꯏꯗꯣ ꯑꯩ ꯀꯨꯞꯁꯨ ꯌꯥꯎꯗꯦ ꯈꯣꯠꯇꯦ ꯇꯧꯔ ꯑꯁ ꯑꯗꯨꯏ ꯈꯨꯗꯛꯇꯅꯦ ꯑꯩꯅ ꯊꯥꯒꯠꯂꯤꯗꯨ ꯃꯤ ꯁꯥꯎꯗꯤ ꯁꯥꯎꯅꯔꯝꯒ ꯈꯨꯗꯛꯇ ꯍꯥꯏꯌꯦ ꯕꯦꯔꯥ
ꯑꯩꯗꯤ ꯒ꯭ꯔꯨꯞꯇꯁꯨ ꯌꯥꯎꯗꯦꯌꯦ
ꯍꯧꯁꯨ ꯌꯥꯎꯗ꯭ꯔꯕꯅ
ꯌꯥꯎꯗ꯭ꯔꯤꯌꯦ
ꯎꯝ
ꯅꯍꯥꯟ ꯅꯨꯄꯤ ꯑꯃꯗꯤꯗꯤ ꯄꯤꯔꯝꯃꯦ ꯌꯥꯎꯋ ꯍꯥꯏꯗꯅ ꯑꯗꯨ ꯌꯥꯎꯗ꯭ꯔꯤ ꯑꯩꯒꯤꯗ
ꯎꯝ ꯍꯣꯏ ꯀꯩꯁꯨ ꯌꯥꯝꯅꯗꯤ ꯍꯥꯏꯅꯗꯕꯅꯤꯅ ꯒ꯭ꯔꯨꯞꯇꯨ ꯁꯨꯝ ꯂꯩꯇ ꯌꯥꯗꯕꯩ ꯂꯩꯕꯅꯦ ꯍꯥꯏꯗꯤ ꯌꯥꯝꯗ ꯑꯥ ꯑꯣꯏꯔꯛꯄ ꯈꯛꯇꯪꯅꯤ ꯋꯥꯔꯤ ꯁꯥꯟꯅꯩꯗꯣ ꯀꯩꯁꯨ ꯑꯦꯛꯇꯤꯚ ꯑꯣꯏꯕ ꯒ꯭ꯔꯨꯞ ꯅꯠꯇꯦꯕ
ꯍꯣꯏ ꯍꯣꯏ ꯔꯨꯝꯒꯨꯝꯕ ꯉꯥꯡꯅꯕ ꯇꯣꯏꯂꯦꯠꯀꯨꯝꯕꯒꯤ ꯆꯥꯛ ꯆꯥꯕꯩꯀ ꯉꯥꯡꯅꯕ ꯁꯤꯕ
ꯇꯣꯏꯂꯦꯠꯇꯨꯁꯨꯅꯦ ꯑꯁꯣꯝꯒꯤ ꯔꯥꯏꯠ ꯂꯣꯕꯅ ꯌꯥꯝ ꯅꯨꯡꯉꯥꯏꯕ ꯌꯦꯦꯜꯂꯅꯤ ꯁꯨ ꯂꯥꯟꯅꯤ ꯁꯣꯝ ꯁꯥꯏꯠꯁꯤꯅꯅꯦ ꯍ ꯃꯤ ꯃꯌꯥꯝꯁꯦ ꯒ꯭ꯌꯥꯟ ꯌꯥꯝ ꯇꯥꯅꯗꯦ ꯆꯥꯎꯗꯤ ꯆꯥꯎꯋꯦꯕꯨ ꯗ꯭ꯔꯦꯟꯁꯦ ꯕ꯭ꯂꯣꯛ ꯇꯧꯔꯦ ꯈꯝ ꯈꯪꯅ ꯕꯦꯁꯤꯟꯁꯦ ꯑꯗꯨꯝ ꯁꯤꯖꯤꯟꯅꯩꯑꯕ ꯑꯁꯤ ꯕꯦꯁꯤꯟꯁꯤꯗꯒꯤ ꯄꯥꯊꯣꯔꯛꯄ ꯑꯩꯣꯏ ꯏꯁꯤꯡ ꯂꯅ ꯅꯝꯊꯤꯕꯅ ꯂꯣꯏꯔꯦ ꯇꯣꯏꯂꯦꯠꯁꯤꯁꯨ
ꯑꯣ ꯑꯗꯨꯒꯤꯅꯤꯅꯦꯀꯣ ꯑꯩꯅ ꯏꯁꯤꯡ ꯑꯗꯨꯝ ꯂꯩꯌꯦ
ꯏꯁꯤꯡ ꯂꯩꯗꯣ ꯁꯤꯖꯤꯟꯅꯔꯔꯣꯏꯗꯕꯅꯦ ꯃꯣꯏ ꯈꯪꯅ ꯈꯪꯅ ꯑꯗꯨꯝ ꯁꯤꯖꯤꯟꯅꯕ ꯈꯔ ꯂꯩꯔꯤꯌꯦ ꯒ꯭ꯟ ꯌꯥꯝ ꯇꯥꯗꯦ ꯍꯥꯏꯕ ꯍꯟꯗꯛꯇꯁꯨꯅꯦ ꯑꯁꯤ ꯀꯩꯅꯣ ꯕꯥꯠꯔꯨꯝꯒꯤ ꯗ꯭ꯔꯦꯟꯁꯦ ꯐꯨꯟꯗꯅ ꯏꯁꯤꯡ ꯁꯦ ꯆꯥꯎꯔꯕꯅꯤ ꯑꯁ꯭ꯋꯥꯏꯁꯦ ꯁꯠꯊꯣꯛꯎꯔ ꯏꯁꯤꯡ ꯏꯆꯥꯎ ꯃ ꯃꯖꯥ ꯌꯥꯝ ꯊꯣꯛꯎꯂꯅꯦ ꯁꯣꯝꯗ ꯂꯣꯏ ꯁꯤꯖꯤꯟꯅꯔꯝꯅꯤ ꯃꯔꯔꯥꯡ ꯀꯩꯅꯣꯁꯦ ꯑꯗꯨꯅ ꯅꯨꯡꯉꯥꯏꯌꯦꯕ ꯑꯁꯣꯝ ꯅꯥꯀꯟ ꯌꯦꯠ ꯂꯣꯝꯁꯤꯁꯦ ꯁꯤ ꯑꯩ ꯁꯤꯖꯤꯟꯅꯕꯕꯁꯤ ꯁꯣꯝ ꯅꯥꯀꯥꯟꯁꯤꯅ ꯀꯩꯅꯣ ꯍꯥꯏꯗ ꯍꯣꯁꯇꯦꯜꯗꯤ ꯃꯁꯥ ꯑꯝꯇꯅꯤ ꯑꯩ ꯅꯥꯟꯕꯗꯤ ꯁꯣꯝꯅ ꯍꯦꯜꯂꯦ ꯎ ꯁꯤꯖꯤꯟꯅꯕ ꯃꯤꯒꯤ ꯃꯈꯥꯁꯨ ꯀꯣꯟꯕ ꯆꯠꯅꯤꯗ꯭ꯔ
ꯑꯃꯔꯣꯝꯗꯅ ꯅꯨꯡꯉꯥꯏꯅꯤ
ꯎꯝ
ꯅꯪꯣꯝ ꯅꯝꯀꯥꯥꯁꯦ ꯌꯥꯝ ꯍꯥꯡꯉꯦ
ꯃꯤ ꯂꯩꯇ꯭ꯔꯤꯕꯩꯅꯤ ꯃꯤ ꯂꯩꯔ ꯍꯥꯡꯉꯛꯑꯔꯣꯏ ꯏꯇꯣꯝ ꯑꯣꯏꯔꯤꯕꯩ
ꯍ
ꯃꯤ ꯂꯩꯔꯦ ꯆꯤꯡꯈꯠꯂꯛꯑꯗꯣ ꯄꯤꯛꯄꯅꯦ ꯌꯥꯝꯅ ꯀꯥꯁꯦ ꯅꯣꯏ ꯀꯥꯒ ꯑꯩꯈꯣꯏ ꯀꯥꯒꯁꯦ ꯑꯗꯨꯝ ꯆꯥꯎꯕ ꯃꯥꯟꯅꯩ ꯁꯤꯒꯤ ꯃꯊꯪꯒꯤ ꯃꯊꯪꯒꯤ ꯀꯥꯗꯣ ꯑꯗꯨꯗꯤ ꯈꯨꯆꯧ ꯑꯩꯈꯣꯏ ꯏꯃꯥꯟꯅꯕꯤ ꯑꯃ ꯂꯩꯌꯦꯕ ꯃꯥꯏ ꯀꯥꯗꯨꯅ ꯑꯆꯧ ꯆꯥꯎꯥꯎ ꯍꯥꯡꯉꯦ ꯃꯥꯏꯗꯨꯗꯤ ꯂꯝ ꯆꯥꯎ ꯁꯤꯒꯤ ꯃꯊꯪ ꯑꯩꯒꯤ ꯀꯥꯁꯤꯒꯤ ꯅꯦꯛꯁꯀꯤ ꯅꯦꯛꯁ ꯑꯩꯅ ꯐꯣꯔꯇꯤꯟꯗ ꯂꯩꯕ ꯑꯗꯨ ꯔꯨꯝꯜ ꯅꯝꯕꯔ ꯇꯨꯋꯜꯐꯇꯣ ꯌꯥꯝ ꯆꯥꯎꯋꯦ ꯑꯗꯨꯗꯤ ꯎ ꯑꯁ ꯑꯣꯛꯇꯣ ꯐꯖꯅ ꯐꯨꯠꯂꯒ ꯁꯤꯡꯖꯨ ꯑꯃ ꯁꯨꯔꯒ ꯆꯥꯛꯀ ꯆꯥꯔꯗꯤ ꯍꯥꯎꯔꯣꯏꯅꯦ ꯎꯝ ꯑꯩ ꯍꯧꯖꯤꯛꯀꯥꯟꯁ ꯆꯥꯅꯤꯡꯉꯉꯔꯗꯤ ꯀꯩꯁꯨ ꯆꯥꯅꯤꯡ ꯈꯜꯂꯤ ꯍꯣꯏ ꯉꯥꯛꯇꯅꯦ ꯑꯩ ꯀꯣꯛꯁꯤꯗ ꯐꯥꯎꯔꯤꯁꯦ
ꯑꯗꯨꯅꯦ
ꯌꯦꯟ ꯑꯣꯏꯔꯁꯨ ꯌꯥꯏ ꯑꯣꯛꯛꯇꯕꯛ ꯅꯠꯇ꯭ꯔ ꯑꯣꯛꯀꯨꯝꯕ ꯉꯝꯗ꯭ꯔꯁꯨꯅꯦ ꯌꯥꯏ ꯌꯦꯟ ꯑꯣꯏꯔꯁꯨ ꯌꯥꯏ ꯀꯥꯡꯅ ꯍꯧꯔꯒ
ꯅꯪꯒꯤ ꯆꯝꯐꯨꯠꯇꯤ ꯑꯣꯛꯅꯦ ꯈꯜꯂꯒ ꯆꯥꯔꯅ
ꯆꯥꯗꯕꯅꯦ ꯑꯅꯥ ꯑꯣꯛꯅ ꯈꯜꯂꯒ ꯍꯧꯖꯤꯛ ꯒꯤ ꯒꯤꯠ ꯑꯅ
ꯅꯪꯗꯤ ꯀꯥꯡꯈꯟꯁꯤꯟ ꯑꯗꯨꯝ ꯌꯥꯏꯅꯦ
ꯑꯩ ꯑꯍꯥꯟꯕ ꯂꯥꯛꯄꯗꯕ ꯑꯗꯨꯃꯥꯏꯅ ꯁꯤꯒꯤ ꯆꯩꯈꯣꯛꯇꯣ ꯌꯥꯎꯔꯝꯗꯕꯅꯦ ꯌꯨꯝ ꯍꯜꯂꯦ ꯅꯣꯡꯉꯥꯜꯂ ꯑꯁꯤꯁꯦ ꯑꯣꯏꯅ ꯄꯨꯔ ꯂꯥꯛꯑꯦꯅꯦ ꯑꯩꯅ ꯑꯩꯒ ꯂꯩꯔꯝꯕ ꯔꯨꯝꯃꯦꯠꯇꯨꯁꯨ ꯃꯥꯁꯨ ꯁꯤꯒꯨꯝꯕ ꯀꯥꯡꯒꯟ ꯐꯣꯜꯗꯤꯡꯒꯤ ꯑꯣꯏꯅ ꯇꯧꯋꯦ ꯀꯥꯡꯒꯟ ꯆꯩꯀꯣꯛ ꯌꯥꯎꯗꯕ
ꯑꯗꯨꯅꯦꯀꯣ ꯐꯣꯗꯤꯡꯁꯦ ꯑꯩꯅꯒꯗꯤ ꯈꯜꯂꯨꯗ꯭ꯔꯦ ꯑꯩꯅꯗꯤ ꯍꯣꯁꯇꯦꯜ ꯅꯝꯕꯔ ꯇꯨꯋꯜꯐꯀꯤ ꯇꯥꯏꯞꯇ ꯈꯟꯕ
ꯍ
ꯗꯤ ꯁꯤꯗ ꯃꯤꯗꯜꯗ ꯑꯃ ꯂꯥꯛꯑꯦꯕ ꯀꯣꯏꯁꯟ ꯅꯝꯕꯔ ꯇꯨꯋꯜꯐꯇꯣ ꯑꯗꯨꯒ ꯁꯤꯒꯤꯗ ꯂꯥꯏꯟꯗ ꯑꯗꯨꯗꯤ ꯆꯩ ꯍꯥꯞꯇꯦꯗꯅ ꯑꯗꯨꯗꯤ ꯈꯔ ꯀꯣꯝꯃꯦꯅ ꯁꯤꯗꯗꯤ ꯑꯃꯨꯛꯀ ꯆꯍꯤ ꯍꯥꯞꯄꯒꯤ ꯃꯨꯛ ꯂꯕ ꯁꯣꯛꯠꯂꯁꯤ ꯍꯥꯏꯅ ꯁꯤꯁꯤꯡꯅꯗꯤ ꯑꯗꯨꯏ ꯂꯧꯅꯈꯤꯕꯅꯦꯕ ꯑꯃꯗꯨꯗꯤ ꯐꯤꯛꯁꯅꯦꯕ ꯑꯗꯨꯅꯦꯟꯅ ꯆꯥꯗ꯭ꯔꯥ ꯈꯪꯗꯦ ꯑꯗꯨꯒꯗꯤ ꯈꯔꯅ ꯐꯤ ꯐꯧꯅꯕꯒꯤ ꯃꯄꯥꯟꯗ ꯇꯧꯕꯅꯦꯅ ꯑꯗꯨꯝ ꯂꯧꯅꯈꯤꯕꯗꯣ
ꯎꯝ ꯀꯩꯁꯨ ꯊꯤꯒ ꯊꯣꯝꯒꯤꯁꯤ ꯂꯩꯇꯦ ꯂꯩꯇꯦ ꯍꯥꯏꯔꯒ ꯑꯁꯤ ꯃꯄꯥꯟꯗ ꯐꯤꯒꯣ ꯑꯃ ꯁꯦꯝ ꯂꯩꯔꯔꯕꯅꯦ ꯑꯩ ꯂꯥꯛꯄꯗ
ꯎꯝ
ꯑꯗꯨꯗꯣ
ꯅꯪꯁꯨ ꯂꯧꯁꯟ ꯋꯥꯅꯤꯌꯦ ꯂꯧꯁꯟꯗꯦ ꯃꯔꯤ ꯁꯨꯗ꯭ꯔꯣ
ꯎꯝ ꯑꯗꯣ ꯑꯩ ꯂꯧꯁꯂꯔꯦ ꯑꯁ ꯑꯗꯨꯝ ꯈꯜꯂꯅꯤ
ꯌꯥꯏꯗ ꯑꯗꯨ ꯑꯩꯒꯤꯗꯨꯁꯨ ꯂꯧꯁꯟꯖꯔꯛꯈ꯭ꯔꯕꯅꯦ ꯑꯗꯣ ꯂꯧꯁꯟꯈ꯭ꯔꯗꯤ ꯐꯤ ꯐꯥꯎꯕꯝ ꯂꯩꯇꯦꯅ ꯑꯗꯣ ꯑꯃꯨꯛꯀꯣ
ꯅꯪ ꯉꯁꯥꯏ ꯀꯧꯔꯝꯕꯗꯣ ꯑꯗꯩ ꯊꯨꯝꯕ ꯑꯩ ꯍꯧꯗꯄ ꯀꯨꯏꯗ꯭ꯔꯤꯌꯦ ꯉꯥꯛꯇꯪ ꯊꯣꯛꯎꯔꯦ ꯑꯗꯨꯣ ꯍꯜꯗꯛ ꯥꯏ ꯍꯧꯖꯤꯇ
ꯅꯆꯒꯅꯦ ꯐꯤꯒꯣꯝꯗꯦ ꯅꯪꯒꯤꯁꯤꯗ ꯑꯃ ꯄꯥꯜꯂꯦꯅꯀꯣ ꯑꯗꯨꯒ ꯖꯣꯏꯟ ꯇꯧꯔꯁꯤꯔꯥ ꯍꯥꯏꯗꯤ ꯐꯤꯕꯝꯗꯨ ꯁꯄꯦꯁꯦ ꯍꯦꯟꯅ ꯌꯥꯝꯅ ꯐꯤꯕꯗꯣ ꯐꯧꯕ ꯌꯥꯏꯗꯅ ꯑꯅꯤꯖꯦ ꯁꯅꯤꯖꯦ ꯄꯨꯂꯗꯦ
ꯀꯔꯤꯒ ꯀꯔꯤꯒ ꯖꯣꯏꯟ ꯇꯧꯕꯅꯣ ꯑꯩ ꯈꯪꯗ꯭ꯔꯦ
ꯍꯥꯏꯗꯤ ꯁꯤꯗ ꯆꯩ ꯑꯃ ꯊꯝꯃꯅꯤꯗꯅꯀꯣ ꯁꯤꯗ ꯆꯩ ꯑꯃ ꯊꯝꯃꯅꯤ ꯅꯪꯒꯤ ꯊꯝꯕꯗꯣ ꯁꯤ ꯁꯤ ꯃꯄꯥꯗ ꯑꯗꯨꯝ ꯊꯝꯃꯦ ꯍꯥꯏꯗꯅ ꯁꯤꯗ ꯑꯗꯨꯒ ꯑꯃꯗꯨꯅ ꯑꯩꯒꯤꯁꯤꯗ ꯆꯤꯡꯉꯛꯑꯒ ꯂꯥꯏꯗ ꯄꯨꯟꯅ ꯄꯨꯜꯂꯗꯤ ꯏꯁꯄꯦꯁꯇꯣ ꯂꯩꯌꯦꯅ ꯍꯦꯟꯅ ꯑꯗꯨꯒ ꯍꯦꯟꯅꯁꯨ ꯐꯥꯎ ꯌꯥꯏꯗꯅ ꯑꯗꯨꯒ ꯑꯃꯗꯨ ꯂꯧꯊꯣꯛ
ꯈꯪꯗꯗ ꯑꯗꯨꯝ ꯌꯥꯕꯖꯥꯠ ꯅꯠꯇ꯭ꯔꯁꯨꯅꯦ ꯑꯗꯨꯝ ꯁꯤꯒꯤ ꯁꯤꯒꯒꯤ ꯁꯤꯒ ꯒꯦꯠꯁꯤꯗ
ꯑꯗꯨ ꯀꯣꯁꯤꯁ ꯑꯗꯨ ꯑꯁꯤ ꯊꯧꯅꯤ
ꯑ ꯌꯥ ꯑꯗꯨꯒ
ꯑꯩ ꯋꯥꯈꯜꯗꯗꯤ ꯆꯩꯒꯦ ꯑꯩ ꯂꯧꯕ ꯌꯥꯅꯤ ꯈꯜꯂꯤꯅꯤ ꯈꯟꯕꯅꯤ
ꯌꯥꯗ꯭ꯔꯣ ꯁꯤ ꯂꯧꯔꯗꯤ ꯑꯩ ꯑꯩꯒꯤꯗ ꯁꯤꯒꯨꯝꯕꯗꯤ ꯂꯩꯕ ꯑꯗꯨꯒꯤ ꯎꯝ ꯑꯩꯅꯅꯦ ꯑꯃꯨꯛꯅꯦ ꯍꯦꯡꯒꯔ ꯀꯩꯀꯥ ꯇꯧꯔꯛꯄꯗꯅ ꯁꯤꯅ ꯅꯨꯡꯉꯥꯏꯕ ꯁꯤꯗ ꯌꯥꯝ ꯍꯨꯛꯊꯩꯑꯕꯀꯣ ꯐꯤꯗꯨ ꯀꯩꯅꯣ ꯊꯥꯔꯀꯥꯟꯗꯗꯤꯅꯦ ꯐꯤ ꯑꯊꯥꯕꯗꯗꯤ ꯁꯤ ꯐꯧꯕ ꯌꯥꯗꯦꯕ ꯑꯗꯨꯗꯨꯒꯤ
ꯇꯣꯃꯦꯇꯣ
ꯐꯔꯦ ꯐꯔꯦ ꯅꯪ ꯂꯥꯏꯔꯤꯛ ꯄꯥꯅꯤꯡꯕ ꯈꯣꯠꯅꯤꯡꯕ ꯄꯥꯊꯣꯛꯆꯔꯨꯔꯣ ꯎꯝ ꯎꯝ ꯎꯝ ꯊꯝꯃꯦ ꯊꯝꯃꯦ ꯎꯝ ꯎꯝ ꯊꯝꯃꯦ ꯊꯃꯦ
ꯠꯇ